ꯇꯥꯔꯕꯣ ꯏꯃꯥꯟꯅꯕꯤ
ꯑꯥ ꯐꯖꯅ ꯇꯥꯔꯦ ꯐꯖꯅ ꯇꯥꯔꯦ
ꯑꯣ ꯍꯣꯏ ꯑꯗꯨꯗꯤ ꯍꯧꯔꯣꯑꯣꯅ ꯅꯪꯒꯤ ꯅꯨꯡꯉꯥꯏ ꯅꯨꯡꯉꯥꯏꯕ ꯄꯥꯎꯗꯝꯁꯤꯡꯗꯣ ꯅꯥꯞꯄꯁꯦ ꯇꯥꯅꯕ ꯊꯥꯡꯒꯠꯂꯒ ꯂꯩꯔꯒꯦ ꯑꯩ
ꯐꯔꯦ ꯐꯔꯦ ꯑꯗꯨꯗꯩꯗ ꯑꯩꯅ ꯉꯍꯥꯟ ꯑꯩꯈꯣꯏ ꯄꯥꯠꯇ ꯆꯠꯂꯦ ꯍꯥꯏꯔꯨꯕꯗꯣ ꯀꯩꯅꯣꯃ ꯋꯥꯊꯍꯧꯕ ꯑꯃ ꯂꯩꯔꯦ ꯑꯩꯈꯣꯏ ꯂꯣꯏꯅ ꯂꯣꯏꯁꯤꯜꯂꯛꯄ ꯀꯥꯟꯗ ꯑꯩꯈꯣꯏ ꯄꯣꯠ ꯆꯩꯁꯤꯡꯁꯦ ꯂꯣꯏꯅ ꯑ ꯄꯨꯊꯣꯛꯑꯦ ꯑꯗꯨꯒ ꯍꯤꯗ ꯊꯝꯃꯦ ꯑꯗꯨ ꯑꯩꯈꯣꯏ ꯑ ꯑꯗꯨꯝ ꯀꯪꯐꯥꯟꯗ ꯀꯥꯈꯠꯅꯕ ꯇꯧꯔꯦ ꯍꯥ ꯑꯗꯨꯗꯩꯗꯤ ꯍꯧꯖꯤꯛꯀꯤ ꯃꯄꯨꯗꯨꯅ ꯍꯤ ꯍꯣꯜꯂꯦꯕ ꯑꯗꯨ ꯍꯤ ꯍꯣꯟ ꯀꯥꯟꯁꯤꯗ ꯇꯨ ꯑꯁꯣꯝꯗ ꯎꯕ꯭ꯔꯥ ꯌꯦꯡꯉꯣ ꯇꯨ ꯅꯥꯄꯤ ꯃꯔꯛꯇꯅꯦ ꯂꯩ ꯌꯥꯝꯅ ꯍꯧꯕ ꯃꯐꯝꯗꯅꯦꯕꯀꯣ ꯑꯗꯨꯗꯤ
ꯅꯣꯏꯒꯤꯁꯦ ꯅꯨꯡꯗꯥꯡꯗꯔꯔꯣꯕ ꯅꯨꯡꯗꯥꯡ ꯋꯥꯏꯔꯝ ꯇꯥꯔꯕ꯭ꯔꯕ
ꯑꯥ ꯅꯠꯇꯦ ꯅꯨꯡꯊꯤꯟ ꯅꯨꯡꯊꯤꯜ ꯋꯥꯏꯔꯝꯗꯅꯤ ꯎꯝ ꯎꯆꯦꯛꯁꯤ ꯌꯥꯝ ꯈꯣꯡꯕ ꯌꯥꯝ ꯈꯣꯡꯕ ꯑꯗꯩꯗꯤ ꯑ ꯍꯧꯖꯤꯛꯀꯤ ꯎꯆꯦꯛ ꯈꯣꯡꯕꯗꯣ ꯈꯪꯕ꯭ꯔꯥ ꯑꯗꯣ ꯍꯧꯖꯤꯛ ꯃꯆꯥꯥꯛ ꯃꯆꯥꯥꯛ ꯃꯆꯥ ꯄꯣꯛꯀꯦꯅ ꯈꯣꯡꯉꯤꯅꯦ ꯍꯥꯏꯌꯦꯕꯀꯣ ꯆꯥꯛ ꯑꯥ ꯑꯥ ꯑꯗꯨꯏꯗꯤ ꯑꯣ ꯑꯩꯈꯣꯏꯆꯦ ꯍꯥꯏꯔꯦ ꯑꯗꯨꯗꯩꯗꯤ ꯈꯔ ꯆꯠꯂꯦ ꯑꯗꯨꯗꯒꯤ ꯏꯁꯤꯡ ꯃꯄꯥꯗ ꯎꯝ ꯊꯝꯕꯥꯜꯒꯤ ꯀꯩ ꯍꯥꯏꯅꯤ ꯃꯅꯥ ꯑꯄꯥꯛꯄꯗꯣ ꯑꯗꯨꯏ ꯃꯊꯛꯇꯨꯗ ꯎꯆꯦꯛꯀꯤ ꯃꯔꯨꯝꯅꯦ ꯃꯔꯤ ꯂꯩꯕ ꯕꯥꯏ ꯈꯪꯕ꯭ꯔꯥ ꯑꯩ ꯑꯩꯈꯣꯏ ꯁꯨꯛ ꯎꯗꯦꯕ ꯑꯩ ꯗ ꯑꯗꯨꯒꯤ ꯍꯧꯖꯤꯛꯀꯤ ꯃꯄꯨꯗꯨꯅ ꯎꯝ ꯑꯁꯣꯝꯗꯒꯤ ꯑ ꯃꯅꯥꯗ ꯑ ꯃꯔꯨꯝ ꯃꯔꯤ ꯂꯩꯕꯗꯨ ꯎꯕ꯭ꯔꯥ ꯍꯥꯏꯕꯀꯣ ꯑꯗ ꯏꯁꯤꯡ ꯃꯊꯛꯇꯨꯕꯨ ꯀꯩꯅꯣ ꯌꯦꯡꯀꯥꯟꯗ ꯂꯩꯔꯝꯃꯦ ꯑꯗꯣ ꯉꯁꯥꯏ ꯑ ꯈꯣꯡꯈꯤꯕ ꯈꯣꯡꯔꯤꯕ ꯎꯆꯦꯛꯇꯣ ꯃꯣꯏꯒꯤ ꯃꯔꯨꯝꯅꯦ ꯍꯥꯏꯔꯛꯏꯕ ꯈꯪꯕ꯭ꯔ ꯑꯁꯦ ꯑꯦ ꯑꯗꯨ ꯑꯣꯏꯔꯗꯤ ꯑ ꯅꯣꯡ ꯀꯩ ꯀꯩ ꯆꯨꯊꯔꯗꯤ ꯀꯔꯃꯥꯏ ꯇꯧꯕ ꯑꯩꯈꯣꯏ ꯍꯪꯉꯦꯕ ꯑꯁ ꯅꯣꯡ ꯆꯨꯊꯔꯒ ꯃꯃꯥ ꯑ ꯎꯆꯦꯛ ꯃꯃꯥꯗꯨ ꯃꯄꯤꯗꯨꯅ ꯂꯩꯇꯔꯗꯤ ꯑꯗꯨꯝ ꯑ ꯁꯦꯟꯅꯅꯤꯡꯉꯥꯏ ꯂꯩꯇꯔꯕꯅꯦ ꯑꯗꯨꯝ ꯏꯁꯤꯡꯗ ꯑ ꯇꯥꯎꯈ꯭ꯔꯅꯤ ꯍꯥꯏꯌꯦꯕꯀꯣ ꯑꯗꯣ ꯃꯄꯤꯗꯨꯅ ꯂꯩꯔꯝꯃꯗꯤ ꯑꯗꯨꯝ ꯀꯩꯝ ꯇꯧꯔꯣꯏ ꯃꯥꯏ ꯃꯔꯨꯝꯗꯣ ꯍꯥꯏꯌꯦꯕ ꯃꯥꯅ ꯑꯗꯨꯝ ꯁꯦꯟꯅꯔꯒ ꯅꯣꯡ ꯀꯩ ꯀꯩ ꯆꯨꯔꯁꯨ ꯗꯨ ꯑꯗꯨꯝ ꯑ ꯀꯩꯅꯣ ꯀꯩꯝ ꯇꯧꯔꯣꯏ ꯍꯥꯏꯌꯦꯕ ꯑꯗꯨꯗꯩꯗꯤ ꯑꯩꯁꯦ ꯑꯩꯈꯣꯏꯁꯦ ꯌꯥꯝ ꯉꯛꯑꯕ ꯍꯥꯏꯇꯥꯔꯦ
ꯑꯣ ꯍꯩꯃꯥ ꯑꯗꯨꯝ ꯃꯊꯥꯅꯨꯡꯗ ꯀꯣꯟꯖꯜꯂ ꯊꯝꯗꯣꯏꯅꯤꯅꯦ ꯃꯆꯥꯁꯤꯡꯗꯣ ꯅꯠꯇ꯭ꯔꯥ
ꯑꯥ ꯑꯥ ꯃꯥꯟꯅꯦ ꯑꯗꯨꯒ ꯃꯣꯏ ꯑꯈꯣꯏꯁꯦ ꯀꯪꯐꯥꯟꯗ ꯊꯣꯛꯑꯦ ꯑꯗꯨꯗꯩꯗꯤ ꯒꯥꯔꯤ ꯃꯃꯥꯏ ꯂꯩꯔꯦ ꯑꯗꯨꯗꯩꯗꯤ ꯍꯧꯖꯤꯛꯀꯤ ꯎꯝ ꯃꯣꯏ ꯎꯝ ꯀꯩꯊꯦꯟꯗꯣ ꯑꯗꯨꯗ ꯚꯥꯏ ꯀꯩꯅꯣ ꯈꯪꯕ ꯅꯠꯇ꯭ꯔꯥ ꯀꯛꯊꯨꯝꯗꯣ ꯈꯪꯕ ꯅꯠꯇ꯭ꯔꯥ
ꯈꯪꯉꯦ ꯈꯪꯉꯦ ꯑꯩꯈꯣꯏ ꯊꯥꯏꯅ ꯇꯥꯟꯕ ꯌꯥꯝ ꯆꯠꯂꯝꯃꯦ ꯑ
ꯑꯥ ꯑꯗꯨꯒ ꯍꯧꯖꯤꯛꯀꯤ ꯀꯩ ꯍꯥꯏꯕ ꯑ ꯑꯃꯨꯕ ꯃ ꯂꯩꯕꯗꯣ
ꯑ ꯂꯦꯝ ꯂꯦ ꯂꯦꯟꯐꯨ ꯂꯦꯝꯐꯨ
ꯑꯥ ꯏꯁꯤꯡꯗ ꯍꯧꯕ ꯀꯩ ꯍꯥꯏꯅꯤ ꯃꯨꯁꯨꯛ ꯃꯨꯕ ꯑꯗꯨꯒ ꯑꯥ ꯆꯤꯈꯥꯏꯔꯒ ꯆꯥꯔ ꯀꯥꯟꯗ ꯃꯅꯨꯡꯗ ꯃꯅꯨꯡꯗ ꯑꯉꯧꯕ ꯑꯃ ꯂꯩꯕꯗꯣ ꯑꯥ ꯑꯥ ꯑꯥ ꯑꯥ ꯑꯥ ꯑꯥ ꯃꯥꯅꯤ ꯃꯥꯅꯤ ꯃꯥꯅꯤ ꯑꯥ ꯑꯗꯣ ꯑꯗꯨꯁꯨ ꯂꯩꯔꯛꯑꯦ ꯑꯁ ꯃꯐꯝꯗꯨꯗꯒꯤ ꯂꯩꯔꯛꯂꯕꯅꯤꯅ ꯃꯍꯤꯒ ꯈꯨꯌꯥꯝꯗꯣ ꯈꯨꯊꯨꯝꯗꯣ ꯂꯣꯏꯔꯦ ꯊꯤ ꯍꯥꯎꯋꯦ ꯍꯥꯏꯕ ꯃꯣꯏ ꯄꯣꯠꯊꯣꯛꯁꯤꯡꯁꯦ ꯑꯗꯨꯗꯩ ꯑꯗꯨꯇꯪ ꯅꯠꯇꯅ ꯑꯩꯈꯣꯏꯁꯦ ꯉꯥꯁꯦ
ꯑꯥ
ꯃꯣꯏ ꯃꯣꯏ ꯄꯥꯠꯇꯒꯤ ꯐꯔꯛꯄꯅꯦꯅ ꯉꯥꯁꯦ ꯌꯥꯝ ꯌꯣꯜꯂꯦꯕ ꯗꯩ ꯑꯩꯈꯣꯏꯁꯦ ꯎꯝ ꯀꯤꯂꯣ ꯑꯍꯨꯝꯃꯨꯛ ꯇꯥꯕ ꯑꯃꯗꯤ ꯂꯩꯔꯛꯑꯦ ꯍꯥ ꯑꯗꯨꯗ ꯌꯨꯝꯗ ꯂꯥꯛꯑꯒ ꯑꯃꯨꯛ ꯊꯣꯡꯉꯦ ꯑꯁ ꯃꯗꯨꯏ ꯉꯥꯗꯨꯒꯤ ꯈꯨꯠ ꯊꯨꯝꯗꯨꯗꯤꯀꯣ ꯍꯥꯏꯔꯨꯔꯅꯨ ꯌꯥꯝ ꯍꯥꯎꯋꯦꯕ ꯃꯍꯥꯎ ꯌꯥꯝ ꯂꯩꯌꯦ
ꯍꯣꯏ ꯅꯥꯄꯤ ꯉꯥꯛꯇ ꯆꯥꯕꯅꯤꯅ ꯇꯩꯅꯦ
ꯎꯝ ꯑꯗꯨ ꯑꯗꯣ ꯃꯊꯪꯗ ꯑꯃꯨꯛ ꯆꯠꯂꯗꯤ ꯑꯃꯨꯛ ꯈꯔꯒ ꯍꯦꯟꯅ ꯑꯆꯧꯕ ꯂꯩꯔꯛꯁꯤꯔ ꯈꯜꯂꯤꯅꯦ ꯑꯗꯨꯒ ꯚꯥꯏ ꯃꯣꯏꯒꯤ ꯀꯩꯊꯦꯜꯗ ꯉꯥ ꯌꯣꯜꯂꯤꯕꯁꯤꯡꯁꯦ ꯑꯁ ꯉꯥ ꯑꯌꯣꯟ ꯉꯥ ꯌꯣꯟꯕꯤꯁꯤꯡꯁꯦ ꯇꯔꯥꯃꯨꯛ ꯍꯦꯟꯅ ꯂꯩꯌꯦꯕꯀꯣ ꯑꯗꯣ ꯀꯩꯇꯧꯒꯦ ꯍꯥꯏ ꯀꯥꯟꯁꯤꯗ ꯑꯗꯨꯝ ꯑꯃꯅꯁꯨ ꯂꯩꯍꯟꯅꯤꯡꯕ ꯑꯃꯅꯁꯨ ꯂꯩꯍꯟꯅꯤꯡꯕ ꯑꯩꯈꯣꯏꯁꯦ ꯂꯩꯐꯝ ꯈꯪꯗ꯭ꯔꯦꯕ ꯎꯝ ꯑꯗꯣ ꯑꯩꯈꯣꯏ ꯊꯥꯏꯅ ꯑꯩꯈꯣꯏ ꯏꯃꯥꯕꯣꯛꯅ ꯍꯥꯏꯔꯝꯕ ꯑꯃ ꯂꯩ ꯅꯣꯏ ꯄꯥꯠꯀꯤ ꯉꯥ ꯂꯩꯔꯗꯤ ꯃꯥꯒꯤ ꯀꯩ ꯍꯥꯏꯅꯤ ꯃꯀꯨꯗꯣ ꯉꯥ ꯃꯀꯨꯗꯣ ꯃꯊꯛꯀꯤ ꯃꯀꯨꯗꯣ ꯃꯨꯁꯛ ꯃꯨꯕ ꯂꯩꯌꯨꯀꯣ ꯑꯗꯨꯅ ꯍꯦꯟꯅ ꯍꯥꯎꯗꯣꯏꯅꯤ ꯍꯥꯏꯕ ꯃꯥꯅ ꯍꯥꯏꯅ ꯍꯥꯏꯔꯝꯃꯤꯕ ꯑꯗꯨꯅ ꯑꯩꯈꯣꯏꯁꯦ ꯑꯗꯨ ꯑꯗꯨ ꯑꯗꯨꯃꯥꯏꯅ ꯃꯨꯕꯁꯦ ꯊꯤꯔꯦ ꯑꯗꯨꯒ ꯂꯩꯔꯦꯕ ꯑꯗꯨꯒ ꯈꯖꯤꯡꯗꯣ ꯈꯥꯖꯤꯡꯁꯨ ꯈꯔ ꯈꯔ ꯑꯆꯧ ꯑꯆꯧꯕꯒ ꯑꯗꯨꯝ ꯌꯣꯜꯂꯤꯉꯣ
ꯆꯥꯅꯤꯡꯉꯦ ꯈꯥꯖꯗꯣ ꯌꯥꯝꯅ ꯑꯩꯗꯤ ꯌꯥꯝ ꯄꯥꯝꯃꯦ
ꯑꯗꯨ ꯑ ꯑꯧ ꯑꯗꯣ ꯑꯗꯨ ꯑꯣꯏꯔꯁꯨ ꯑꯗꯨ ꯑꯗꯨꯕꯨꯗꯤ ꯑ ꯂꯩꯔꯛꯇ꯭ꯔꯦ ꯃꯔꯝꯗꯤ ꯑꯩꯈꯣꯏꯁꯦ ꯃꯣꯏꯒꯤ ꯃꯇꯥꯏ ꯃꯇꯥꯏꯗ ꯀꯩꯊꯦꯜꯔꯨꯗꯗꯤ ꯅꯠꯇꯦꯀꯣ ꯄꯥꯠꯀꯤ ꯍꯤ ꯇꯣꯡꯐꯝ ꯃꯅꯥꯛꯇ ꯗꯨꯀꯥꯟ ꯌꯥꯝꯅ ꯐꯝꯃꯦꯕ ꯑꯗꯨꯗ ꯃꯣꯏ ꯈꯥꯖꯤꯡ ꯕꯣꯔꯥ ꯀꯩꯀꯩ ꯌꯥꯝ ꯊꯔꯣꯏ ꯕꯣꯔꯥ ꯌꯥꯝ ꯌꯣꯜꯂꯦꯕ ꯑꯗꯣ ꯑꯩꯈꯣꯏꯁꯦ ꯉꯁꯥꯏꯅ ꯂꯩꯔꯒ ꯂꯥꯛꯑꯕ ꯍꯥꯏꯇꯥꯔꯦ ꯑꯗꯨꯅ ꯈꯖꯤꯡ ꯑꯍꯤꯡꯕꯕꯨꯗꯤ ꯂꯩꯔꯛꯇ꯭ꯔꯦ ꯑꯗꯨ ꯑꯗꯨ ꯅꯨꯃꯤꯠꯇꯣ
ꯑꯗꯨ ꯅꯪꯅꯍ ꯑꯃꯨꯛ ꯍꯩ ꯑꯃ ꯑꯉꯥꯡꯕ ꯑꯣꯏꯕ ꯑꯗꯨꯒ ꯃꯅꯨꯡꯗꯅ ꯑꯉꯧꯕꯒ ꯑꯃꯨꯕꯒ ꯌꯥꯎꯕ ꯌꯥꯝ ꯑꯍꯥꯎꯕꯗꯣ ꯅꯪ ꯍꯦꯛꯅꯤ ꯍꯥꯏꯕꯗꯣ
ꯀꯔꯝ ꯀꯔꯝꯕꯗꯅꯣ
ꯈꯤꯇꯪ ꯑꯔꯥꯞꯄ ꯃꯐꯝ ꯑꯃꯝꯗ ꯆꯠꯂꯀꯥꯟꯗ ꯍꯦꯛꯅꯤ ꯍꯥꯏꯕꯗꯣ
ꯑꯧ ꯑꯧ ꯑ ꯈꯪꯉꯤ ꯈꯪꯉꯤ ꯑꯥ ꯑꯥ
ꯑꯗꯨ ꯅꯪ ꯍꯦꯔꯣꯏꯗ꯭ꯔꯣ
ꯎꯝ ꯇꯟꯖꯥꯁꯦ ꯌꯦꯡꯉꯤꯅꯦ
ꯑꯗꯨ ꯀꯌꯥ ꯄꯤꯑꯕ ꯑꯃꯗ ꯑꯃ ꯍꯥꯏꯕꯗꯤ ꯀꯦꯖꯤꯗ
ꯎ ꯀꯩꯅꯣ ꯇꯧꯋꯦ ꯂꯨꯄꯥ ꯃꯐꯝꯗꯗꯤ ꯂꯨꯄꯥ ꯆꯍꯨꯝꯗ ꯌꯣꯜꯂꯦ ꯍꯥꯏꯌꯦ
ꯑꯣ ꯑꯣ ꯑꯦ ꯐꯩꯅ ꯑꯗꯨꯗꯤ
ꯐꯩ ꯀꯩꯅꯣ ꯃꯤ ꯆꯥꯝꯃꯔꯤ ꯆꯥꯝꯃꯔꯤ ꯑꯗꯨꯝ ꯌꯣꯟꯅꯔꯤꯉꯩꯗ ꯀꯩꯊꯦꯜꯒꯗꯤ
ꯍꯣꯏ ꯅꯪ ꯆꯠꯂꯗꯤ ꯑꯩ ꯑꯃꯝꯇ ꯂꯩꯕꯤꯌꯣ
ꯍꯣꯏ ꯍꯣꯏ ꯑꯩ ꯀꯩꯅꯣ ꯌꯦꯡꯉꯒꯦ ꯑꯋꯣꯏꯕꯩꯗꯤ ꯍꯧꯖꯤꯛꯀꯤ ꯂꯥꯛꯏꯕ ꯇꯥꯡ ꯇꯔꯥꯅꯤꯄꯥꯜꯁꯦ ꯁꯤꯗ ꯑꯃꯨꯛ ꯃꯣꯏ ꯂꯣꯛꯅꯤ ꯍꯥꯏꯕꯅꯦꯕ
ꯎꯝ
ꯑꯗꯣ ꯑꯩꯈꯣꯏ ꯏꯃꯨꯡꯁꯤꯡꯁꯦ ꯆꯠꯅꯗꯣꯏꯔ ꯆꯠꯅꯔꯗꯤ ꯑꯩ ꯅꯪꯉꯣꯟꯗ ꯅꯪꯉꯣꯟꯗꯁꯨ ꯄꯥꯎ ꯍꯥꯏꯔꯛꯀꯦ ꯍꯥꯏꯗꯤ ꯅꯪ ꯆꯠꯇ꯭ꯔꯁꯨ ꯅꯪ ꯀꯌꯥ ꯄꯥꯝꯒꯦ ꯍꯥꯏꯕꯗꯣꯀꯣ ꯑꯥ ꯑꯗꯣ ꯅꯪꯁꯨ ꯋꯥꯔꯤ ꯑꯃꯗꯤ ꯂꯤꯔꯛꯄ ꯌꯥꯏ ꯀꯩꯅꯣ
ꯍꯣꯏ ꯅꯪꯅ ꯑꯩꯒꯤ ꯋꯥꯔꯤꯁꯦ ꯇꯥꯖꯅꯤꯡꯈꯤꯕꯁꯤꯅ
ꯆꯥꯖꯅꯤꯡꯉꯦ ꯌꯥꯝꯅ
ꯎꯝ ꯑꯗꯣ ꯑꯩ ꯑꯣꯏꯁꯦ ꯃꯄꯥꯁꯤꯅ ꯂꯥꯐꯩ ꯆꯠ ꯑꯇꯩꯒꯤ ꯋꯥꯔꯤ ꯉꯥꯛꯇ ꯇꯧꯔꯦꯀꯣ ꯂꯥꯡ ꯐꯩ ꯌꯥꯏꯗꯤ ꯑꯔꯥꯞꯄ ꯃꯐꯝꯗ ꯆꯠꯄꯗꯣ
ꯎꯝ
ꯍꯥꯏꯗꯤ ꯊꯥꯏꯅ ꯀꯥꯟꯗ ꯑꯩꯈꯣꯏꯒꯤ ꯄꯨꯟꯁꯤ ꯃꯍꯤꯡꯒꯤ ꯃꯇꯨꯡ ꯏꯟꯅ ꯅꯨꯄꯤꯁꯤꯡꯁꯤꯅ ꯌꯨꯝ ꯀꯣꯏ ꯌꯨꯝꯒꯤ ꯏꯪꯈꯣꯜ ꯁꯝꯕꯜ ꯂꯣꯏ ꯁꯦꯟꯅꯩ ꯑꯗꯨꯒ ꯌꯨꯝꯗꯒꯤ ꯄꯨꯊꯣꯛꯆꯕ ꯄꯣꯠꯊꯣꯛ ꯍꯥꯏꯕꯗꯤ ꯀꯣꯕꯤ ꯑꯣꯏꯒꯦꯔꯥ ꯍꯪꯒꯥꯝ ꯑꯣꯏꯒꯦꯔꯥ ꯑꯁꯤꯒꯨꯝꯕꯁꯤꯅ ꯀꯩꯊꯦꯜ ꯃꯆꯥꯗ ꯄꯨꯔꯒ ꯌꯣꯜꯂꯒ ꯃꯆꯥ ꯃꯁꯨꯒꯤ ꯑꯋꯥꯠ ꯑꯄꯥ ꯃꯦꯟ ꯂꯩꯩꯌꯦꯕꯀꯣ
ꯑꯥ ꯑꯥ
ꯑꯗꯨꯒ ꯅꯨꯄꯥꯁꯤꯡꯁꯤꯅ ꯌꯨꯝꯒꯤ ꯌꯨꯝꯕꯨꯔꯦꯝꯕꯁꯤꯡꯁꯤꯅ ꯂꯣꯏꯃꯛ ꯃꯄꯥꯟꯗ ꯊꯣꯛꯑꯒ ꯁꯦꯜ ꯇꯥꯜꯂꯦꯕ
ꯑ
ꯁꯤꯁꯦ ꯑꯩꯈꯣꯏꯒꯤ ꯑ ꯆꯠꯅꯕꯤ ꯑꯃ ꯑꯣꯏꯅ ꯇꯧꯅꯔꯝꯃꯦꯕ
ꯑꯣ
ꯅꯨꯄꯤꯁꯦ ꯐꯅꯌꯥꯝ ꯂꯥꯏꯔꯤꯛ ꯂꯥꯏꯁꯨ ꯍꯩꯇꯥꯥꯔꯒꯁꯨ ꯂꯨꯍꯣꯡꯒ꯭ꯔꯗꯤ ꯂꯣꯏꯔꯦ ꯃꯥꯒꯤ ꯄꯨꯟꯁꯤꯁꯦ ꯃꯥꯅ ꯃꯥꯒꯤ ꯃꯍꯩꯗꯨꯗꯒꯤ ꯄꯩꯁꯥ ꯊꯣꯛꯀꯗꯕ ꯂꯝꯕꯤ ꯊꯤꯖꯒꯦ ꯍꯥꯏ ꯇꯥꯔꯁꯨ ꯌꯨꯝꯒꯤ ꯃꯄꯥꯟ ꯊꯣꯛꯅ ꯇꯧꯒꯗꯕ ꯊꯕꯛ ꯑꯣꯏꯔꯗꯤ ꯇꯧꯗꯦꯕ ꯑꯗꯨꯝ ꯑꯌꯥꯝꯕ ꯃꯇꯝꯗ ꯐꯤ ꯁꯥꯕ ꯇꯨꯕ ꯐꯤ ꯂꯣꯟꯕ ꯈ꯭ꯋꯥꯡꯒꯤ ꯐꯤ ꯁꯥꯕ ꯑꯁꯤꯅꯆꯤꯡꯕ ꯊꯕꯛ ꯁꯤꯡ ꯇꯧꯅꯔꯝꯃꯦꯕꯀꯣ
ꯑꯥ
ꯑꯗꯨꯗ ꯁꯤ ꯊꯥꯏꯅꯩꯁꯤꯅ ꯀꯃꯥꯏ ꯇꯧꯒꯦꯗ ꯃꯄꯥꯁꯦ ꯑꯗꯨꯝ ꯂꯥꯡꯐꯩꯗ ꯆꯠꯂꯦ ꯑꯗꯨꯒ ꯃꯄꯥꯁꯤꯅ ꯃꯣꯏꯒꯤ ꯃꯌꯨꯝꯁꯦ ꯈꯥꯝꯄꯣꯛꯁꯪ ꯑꯣꯏ ꯀꯩꯑꯣꯏꯟ ꯇꯧꯋꯦ ꯑꯗꯨꯗ ꯃꯥꯒꯤ ꯅꯨ ꯄꯤꯒ ꯃꯆꯥꯒ ꯍꯨꯟꯗꯣꯛꯑꯝꯕ ꯍꯥꯏꯇꯥꯔꯦ ꯃꯆꯥ ꯅꯨꯄꯥꯅꯦꯕ ꯑꯗꯨꯒ ꯃꯄꯥꯁꯦ ꯌꯥꯝꯅ ꯃꯁꯥ ꯃꯎ ꯐꯕ ꯂꯩꯀꯥꯏꯗ ꯃꯃꯤꯡꯇꯪ ꯄꯟꯕꯗ ꯀꯤꯅꯕ ꯃꯤꯁꯛ ꯑꯃ ꯑꯣꯏꯔꯤ ꯂꯩꯔꯝꯃꯦꯕ ꯃꯇꯝꯗꯨꯗ ꯑꯗꯥ ꯃꯥꯅ ꯑ ꯂꯥꯝꯐꯩꯗꯒꯤ ꯑꯥ ꯎꯝ ꯍꯜꯂꯛꯄꯁꯦ ꯃꯣꯏ ꯂꯩꯀꯥꯏꯒꯤ ꯃꯤ ꯌꯥꯝ ꯍꯔꯥꯎꯅꯩꯕ ꯑꯦ ꯑꯩꯈꯣꯏ ꯂꯩꯀꯥꯏꯗ ꯁꯨꯃꯥꯏꯅ ꯃꯁꯥ ꯃꯎ ꯐꯕ ꯑꯃ ꯂꯥꯛꯑꯦ ꯍꯥꯏ ꯀꯤꯗꯦꯗꯅ ꯃꯤ ꯃꯁꯥ ꯃꯎ ꯐꯕꯒ ꯂꯩꯃꯤꯟꯅꯕꯖꯦ ꯁꯣꯟꯖꯨ ꯃꯥꯟꯖꯨꯅꯕꯒ ꯂꯩꯕꯁꯤꯗꯤ ꯑꯀꯤꯕ ꯑꯃꯗꯤ ꯐꯥꯎꯋꯤꯗꯅ ꯀꯩꯝ ꯇꯧꯔꯔꯣꯏ ꯍꯥꯏ ꯁꯨ ꯑꯗ ꯃꯇꯝꯗꯨꯗꯗꯤ ꯁꯥ ꯀꯩꯒꯨꯝꯕ ꯍꯤꯡꯆꯥꯥꯕꯤꯒꯨꯝꯕ ꯑꯁꯤꯒꯨꯝꯕꯁꯦ ꯌꯥꯝ ꯊꯣꯛꯑꯝꯃꯦꯕ
ꯍꯩꯃꯥ ꯑꯥ
ꯍꯤꯡꯆꯥꯥꯕꯤ ꯂꯩꯀꯥꯏꯗꯨꯒꯤ ꯌꯥꯝꯅ ꯃꯈꯨꯠꯁꯥꯡꯕꯤ ꯑꯃ ꯂꯩꯌꯦꯕ ꯂꯥꯏ ꯈꯨꯠꯁꯥꯡꯕꯤ ꯍꯥꯏꯅ
ꯑꯥ ꯑꯥ
ꯑꯗꯨꯗ ꯃꯥꯁꯤꯅꯅꯦ ꯌꯨꯝ ꯈꯨꯗꯤꯡꯒꯤ ꯑꯉꯥꯡ ꯑꯃꯝꯃꯝꯁꯦ ꯑꯗꯨꯝ ꯆꯥꯗꯣꯏꯅꯦꯕ
ꯑꯥ
ꯑꯗꯨꯝ ꯁꯥ ꯌꯦꯟꯒꯨꯝꯕ ꯃꯄꯥꯒꯨꯝꯕ ꯂꯩꯇꯕꯁꯤꯡꯁꯦ ꯃꯄꯥ ꯁꯥꯊꯤ ꯂꯩꯕ ꯁꯤꯡꯁꯤ ꯃꯥ ꯁꯣꯛꯇꯦꯀꯣ ꯑꯗ ꯃꯄꯥꯗꯁꯨ ꯁꯥꯊꯤꯗꯕ ꯃ ꯄꯥꯁꯦ ꯑꯣꯏꯇꯥꯔꯒꯗꯤ ꯃꯥ ꯈꯔ ꯑꯗꯨꯝ ꯌꯦꯡꯖꯜꯂꯦ ꯃꯤꯁꯧ ꯆꯪꯖꯜꯂꯦ ꯍꯥꯏꯇꯥꯔꯦ ꯑꯗ ꯃꯥꯁꯦ ꯅꯨꯡꯇꯤꯒꯤ ꯂꯥꯛꯑꯦ ꯑꯥ ꯑꯕꯦꯝꯃ ꯑꯕꯦꯝꯃ ꯅꯪꯒꯤ ꯅꯨꯄꯥꯗꯨꯕꯨ ꯍꯜꯂꯛꯈ꯭ꯔꯕꯣ ꯍꯥꯏꯔ ꯑꯗꯨꯝ ꯍꯪꯕ ꯃꯥ ꯅꯨꯄꯤꯁꯤꯅ ꯈꯨꯝꯃꯦ ꯍꯜꯂꯛꯇꯦꯅ ꯍꯥꯏ ꯇꯥꯔꯒꯗꯤ ꯁꯣꯏꯗꯅ ꯃꯁꯤꯒꯤ ꯂꯥꯏ ꯈꯨꯠꯁꯥꯡꯕꯤꯁꯤꯅ ꯏꯃꯥ ꯏꯆꯥꯁꯦ ꯁꯣꯏꯗꯅ ꯍꯥꯠꯈ꯭ꯔꯅꯤ ꯑꯗꯨꯅ ꯑꯩ ꯍꯜꯂꯛꯑꯦꯅ ꯍꯥꯏꯖꯟꯅꯔꯒꯦꯅ ꯍꯥꯏ ꯑꯗꯨꯃꯥꯏꯟ ꯇꯧꯗꯅ ꯃꯆꯤꯟ ꯊꯤꯖꯤꯟꯅꯔꯦ ꯍꯜꯂꯛꯑꯦ ꯍꯥꯏ ꯑꯗꯨ ꯍꯜꯂꯛꯑꯦ ꯍꯥꯏꯕ ꯍꯥꯏꯔ ꯃꯥꯖꯦ ꯍꯣꯠ ꯊꯥꯗꯅ ꯆꯦꯟꯒ꯭ꯔꯦꯕ ꯃꯥꯁꯦ ꯀꯤꯖꯗꯅ ꯍꯜꯂꯛꯑꯦꯇꯪ ꯍꯥꯏꯕꯗ ꯑꯗꯨꯒ ꯃꯥꯁꯦ ꯅꯣꯡꯃꯁꯨ ꯑꯃꯨꯛ ꯂꯥꯛꯑꯦ ꯑꯗ ꯍꯜꯂꯛꯈ꯭ꯔꯕꯣ ꯍꯥꯏ ꯍꯜꯂꯛ ꯍꯜꯂꯛꯑꯦ ꯂꯩꯌꯦ ꯀꯧꯊꯣꯔꯛꯎꯔꯣ ꯍꯥꯏ
ꯀꯧꯊꯣꯔꯛꯑꯅꯨ ꯍꯥꯏꯔꯒ ꯃꯥꯁꯦ ꯉꯝꯖꯕꯤꯗ ꯑꯃꯨꯛ ꯆꯦꯟꯒ꯭ꯔꯦ ꯑꯗꯨꯒ ꯃꯊꯪꯒꯤ ꯍꯨꯝꯅꯤ ꯁꯨꯕ ꯅꯨꯃꯤꯠꯁꯤꯗꯗꯤ ꯃꯄꯥꯁꯦ ꯂꯥꯐꯩꯗꯒꯤ ꯑꯁꯦꯡꯕꯁꯨ ꯍꯜꯂꯛꯑꯦ ꯃꯆꯥꯒꯤ ꯐꯨꯔꯤꯠ ꯐꯤꯔꯣꯜ ꯂꯩꯗꯅ ꯈꯨꯖꯤ ꯈꯣꯡꯖꯤ ꯑꯗꯩꯗꯤ ꯈꯨꯁꯨꯞꯅ ꯆꯤꯡꯕ ꯂꯩꯗꯅ ꯍꯜꯂꯛꯑꯦ
ꯎꯝ
ꯃꯥꯒꯤ ꯅꯨꯄꯤꯁꯨ ꯁꯅꯥꯒ ꯁꯥꯕꯤꯔꯍꯜꯂꯛꯑꯦ ꯌꯥꯝꯅ ꯑꯐꯕ ꯃꯄꯥ ꯍꯥꯏꯇꯥꯔꯦ ꯃꯆꯥꯒꯨꯝꯕ ꯅꯨꯄꯤꯒꯨꯝꯕꯗ ꯌꯥꯝꯅ ꯂꯨꯞꯆꯕ ꯑꯗꯨꯗ ꯍꯥꯏꯌꯦ ꯑꯥ ꯃꯣꯏ ꯃꯄꯥ ꯅꯪꯅ ꯆꯠꯈꯔꯤꯀꯥꯟꯗ ꯁꯨꯃꯥꯏꯅ ꯂꯥꯏ ꯈꯨꯠꯁꯥꯡꯕꯤꯗꯨꯅ ꯑꯗꯨꯝ ꯂꯥꯛꯑꯦ ꯑꯗꯣ ꯉꯁꯤꯗꯤ ꯅꯪ ꯌꯦꯡꯉꯣ ꯃꯥꯅ ꯀꯩꯗꯧꯒꯦꯗꯧꯕꯅ ꯍꯥꯏꯗꯅ ꯃꯄꯥ ꯁ ꯁ꯭ꯏ ꯑꯣ ꯑꯗꯨꯗꯤ ꯑꯩꯒꯤ ꯊꯥꯡ ꯑꯊꯧꯕ ꯑꯩꯅ ꯑꯥꯗ ꯆꯤꯡꯗ ꯀꯥꯔꯒ ꯎ ꯌꯥꯟꯗ ꯁꯤꯖꯤꯟꯅꯕ ꯑꯃꯨꯛꯇꯪ ꯀꯛꯄꯗ ꯎ ꯄꯨꯝꯕ ꯇꯨꯝꯕ ꯈꯊꯥꯡꯗꯣ ꯑꯗꯨꯗꯣ ꯐꯖꯅ ꯊꯦꯡꯗꯣꯛꯑꯒ ꯊꯝꯃꯣ ꯉꯁꯤꯗꯤ ꯑꯩꯒꯤ ꯏ ꯈꯪꯍꯜꯂꯒꯦꯅ ꯍꯥꯏ ꯑꯗꯨꯗ ꯂꯥꯛꯑꯦ ꯑꯗꯨꯒ ꯃꯣꯏ ꯌꯨꯝꯁꯦ ꯂꯥꯏꯔꯕ ꯌꯨꯝꯅꯤꯅ ꯐꯂꯥꯡꯒꯨꯝꯕ ꯑꯍꯣꯕꯁꯨ ꯌꯥꯝ ꯂꯩꯕ ꯑꯗꯨꯒ ꯍꯪꯉꯛꯑꯦ ꯅꯣꯏ ꯅꯨꯄꯥꯗꯣ ꯍꯜꯂꯛꯈ꯭ꯔꯕꯣꯅ ꯍꯜꯂꯛꯇꯦ ꯆꯠꯈ꯭ꯔꯦꯅ ꯍꯥꯏꯖꯅꯔꯦ ꯑꯗꯨꯒ ꯂꯝꯃꯣꯏꯒꯤ ꯐꯂꯥꯡ ꯑꯍꯣꯕꯗꯨꯗꯒꯤ ꯃꯥꯁꯦ ꯃꯈꯨꯠ ꯊꯤꯟꯖꯜꯂꯦ ꯑꯁꯥꯡꯕꯗꯣ ꯑꯉꯥꯡꯗꯨꯒꯤ ꯂꯩꯐꯝꯗꯣ ꯀꯣꯏ ꯑꯣꯟ ꯑꯣꯟꯊꯣꯛ ꯑꯣꯅ ꯊꯤꯔꯛꯑꯦ ꯑꯗꯨꯗ ꯃꯄꯥ ꯁꯤꯅ ꯃꯥꯒꯤ ꯊꯥꯡꯁꯥꯡꯁꯦ ꯂꯧꯊꯔꯒ ꯀꯛꯊꯠꯂꯦꯕ ꯈꯨꯠꯅꯥ ꯑꯃꯗꯣ ꯑꯗꯨꯗꯩꯗꯤ ꯑꯗꯨꯗꯩꯗꯤ ꯃꯥꯁꯦ ꯆꯦꯟꯈꯔꯦ ꯑꯗꯨꯒ ꯑꯃꯨꯛ ꯈꯟꯅ ꯃꯣꯏꯒꯤ ꯈꯨꯟꯗꯨꯗ ꯃꯥꯁꯦ ꯃꯤꯉꯣꯟꯗ ꯑꯣꯠꯄ ꯅꯩꯕ ꯃꯤꯒꯤ ꯁꯥ ꯉꯥ ꯆꯥꯊꯣꯛꯄꯁꯦ ꯂꯥꯛꯀꯦ ꯈꯤꯗ꯭ꯔꯦ ꯑꯗꯨꯒꯤ ꯃꯇꯨꯡꯗꯒꯤꯗꯤ ꯃꯣꯏꯒꯤ ꯈꯨꯟꯁꯤꯗ ꯁꯤꯒꯤ ꯅꯨꯄꯥ ꯁꯦ ꯂꯥꯏ ꯈꯨꯠꯁꯥꯡꯕꯤꯒꯤ ꯈꯨꯠ ꯀꯛꯄ ꯉꯝꯕ ꯅꯨꯄꯥꯁꯦ ꯅꯪ ꯈꯛꯇꯅꯤ ꯂꯩꯀꯥꯏ ꯈꯨꯟꯁꯤꯗ ꯑꯁꯨꯛ ꯌꯥꯝꯅ ꯊꯧꯅꯥ ꯐꯕ ꯃꯔꯤꯡꯖꯦꯜ ꯈꯥꯕ ꯅꯪꯁꯦ ꯑ ꯉꯁꯤꯗꯒꯤꯗꯤ ꯃꯌꯥꯝꯒꯤ ꯑꯣꯏꯕ ꯑꯆꯧꯕ ꯐꯝ ꯑꯃ ꯄꯤꯔꯒꯦ ꯑꯗꯨꯒ ꯅꯪꯒꯤ ꯊꯥ ꯈꯨꯗꯤꯡꯒꯤ ꯄꯩꯁꯥ ꯈꯔꯁꯨ ꯂꯩꯀꯥꯏꯒꯤ ꯃꯤꯁꯤꯡꯁꯤꯅ ꯈꯥꯏꯅꯔꯒ ꯅꯪꯒꯤ ꯅꯐꯝꯗ ꯀꯠꯂꯒꯅꯤ ꯍꯟꯗꯛꯇꯒꯤꯗꯤ ꯅꯪꯁꯦ ꯑꯩꯈꯣꯏꯒꯤꯗꯃꯛꯇ ꯏꯁꯣꯔꯅ ꯊꯥꯕꯤꯔꯛꯄ ꯃꯤꯒ ꯆꯞ ꯃꯥꯟꯅꯔꯦ ꯁꯤꯒꯨꯝꯕ ꯌꯥꯝꯅ ꯏꯆꯪ ꯊꯧꯕ ꯊꯕꯛꯁꯦ ꯃꯤ
ꯎꯝ
ꯇꯝꯕ ꯃꯤ ꯑꯃꯅ ꯍꯦꯛꯇ ꯏꯔꯥꯏ ꯂꯥꯏꯅ ꯇꯧꯕ ꯉꯝꯕ ꯅꯠꯇꯦ ꯅꯪꯒꯤ ꯊꯧꯅꯥ ꯑꯗꯨꯕꯨ ꯊꯥꯒꯠꯂꯤ ꯀꯥꯏꯅ ꯂꯩꯀꯥꯏ ꯑꯩꯈꯣꯏꯒꯤ ꯃꯤ ꯃꯌꯥꯝ ꯂꯥꯛꯑꯦ ꯃꯣꯏꯒꯤ ꯁꯨꯃꯥꯡ ꯄꯨꯝꯅ ꯇꯤꯜꯂꯦ ꯍꯥꯏꯇꯥꯔꯦ ꯑꯗ ꯃꯣꯏꯗꯤ ꯂꯥꯏꯔꯕꯅꯤꯅ ꯆꯥꯐꯥꯎꯕ ꯄꯤꯊꯛꯅꯤꯡꯉꯥꯏ ꯂꯩꯇꯕ ꯏꯃꯨꯡ ꯑꯣꯏ ꯑꯗꯨꯒ ꯑꯥ ꯅꯨꯄꯥꯁꯦ ꯃꯁꯥ ꯃꯎ ꯀꯜꯂꯦ ꯃꯄꯥꯡꯒꯟ ꯐꯩ ꯍꯥꯏ ꯇꯥꯔꯒꯁꯨ ꯌꯥꯝꯅ ꯏꯆꯝ ꯆꯅ ꯍꯤꯡꯖꯕ ꯃꯤꯉꯣꯟꯗ ꯀꯂꯛ ꯌꯦꯡꯊꯤꯕ ꯇꯧꯗꯕ ꯑꯗꯨꯒ ꯃꯥꯒꯤ ꯂꯩꯖꯔꯤꯕ ꯈꯔꯗꯨꯅ ꯃꯤꯉꯣꯟꯗ ꯀꯥꯏꯗꯅ ꯆꯠꯆꯕ ꯃꯤ ꯑꯣꯏꯕꯅꯤꯅ ꯃꯌꯥꯝ ꯄꯨꯝꯕꯅ ꯅꯨꯡꯁꯤꯕ ꯍꯧꯖꯤꯛ ꯇꯤ ꯃꯤꯈꯜ ꯇꯧꯔꯒ ꯃꯤꯌꯥꯝꯒꯤ ꯃꯤꯍꯨꯠꯁꯦ ꯈꯜꯂꯤꯗꯅ ꯃꯇꯝꯗꯨꯗꯗꯤ ꯂꯩꯀꯥꯏ ꯈꯨꯟꯒꯤ ꯃꯤ ꯂꯩꯀꯥꯏ ꯑꯩꯒꯤ ꯑꯍꯟꯅꯕꯨ ꯌꯥꯅꯔꯗꯤ ꯑꯗꯨꯝ ꯌꯥꯔꯦ ꯂꯩꯀꯥꯏꯒꯤ ꯐꯝꯁꯦ ꯐꯝ ꯑꯊꯧꯕ ꯐꯝ ꯍꯥꯏꯇꯥꯔꯦ ꯑꯗꯨꯝ ꯄꯤꯗꯣꯏꯅꯦꯕ ꯑꯗꯨꯝ ꯂꯩꯀꯥꯏ ꯑꯃꯗ ꯑꯊꯧꯕ ꯐꯝ ꯃꯉꯥ ꯅꯠꯇ꯭ꯔꯒ ꯇꯔꯥ